ꯑꯥ ꯍꯜꯂꯣ
ꯍꯜꯂꯣ
ꯊꯕꯛ ꯆꯤꯟꯕꯔꯣ ꯍꯧꯖꯤꯛ
ꯑꯥ ꯊꯕꯛ ꯆꯤꯟꯗꯦ ꯀꯩ ꯀꯩ ꯂꯩꯔꯒꯦ ꯍꯜꯂꯣ ꯑꯥ ꯍꯥꯏ ꯑ ꯍꯥꯏꯕꯤꯌꯨ
ꯀꯔꯤ ꯍꯜꯂꯣ ꯀꯩ ꯍꯥꯏꯕ
ꯍꯜꯂꯣ ꯇꯥꯗ꯭ꯔꯣ
ꯍꯜꯂꯣ
ꯇꯥꯏꯌꯦ ꯇꯥꯏꯌꯦ
ꯑ ꯑ ꯇꯥꯏ ꯇꯥꯏ
ꯇꯥꯕ꯭ꯔ
ꯑ ꯇꯥꯔꯦ
ꯈꯨꯁꯦ ꯋꯥꯕ ꯑꯗꯨꯅꯅꯦ ꯃꯤꯠ
ꯍꯜꯂꯣ ꯍꯜꯂꯣ ꯑꯝꯇ ꯇꯥꯗ꯭ꯔꯦꯅꯦ ꯇꯧ
ꯍꯜꯂꯣ
ꯑ ꯑ ꯑꯥ
ꯑꯣ ꯏꯊꯟꯗ ꯃꯇꯝ ꯂꯦꯟꯕꯖꯦ ꯋꯥꯕꯒꯤ ꯁꯨꯝ ꯗꯦꯟ ꯃꯤꯟ ꯑꯁꯤꯅ ꯇꯧꯔꯛꯄꯅꯦ
ꯏꯍꯦ ꯑꯣ ꯃꯇꯝ ꯂꯦꯟꯕ ꯍꯩ
ꯀꯃꯥꯏ ꯀꯃꯥꯏ ꯂꯦꯜꯂꯤꯒꯦ
ꯑꯗꯨꯝ ꯄꯪꯂꯦꯟ ꯂꯦꯟꯕ ꯍꯥꯏꯗꯨꯅꯤ ꯁꯨꯃꯥꯏꯅ ꯂꯦꯟꯕ ꯍꯥꯏꯗꯅ ꯂꯩꯇꯦ ꯄꯪꯂꯦꯟ ꯂꯦꯟꯕ
ꯀꯩ ꯀꯩ ꯍꯣꯠꯅꯔꯤꯒꯦ ꯀꯩ ꯀꯩ ꯍꯣꯠꯅꯔ ꯂꯦꯜꯂꯤꯒꯦ ꯍꯨꯖꯤꯛ
ꯍꯣꯠꯅꯕ ꯍꯥꯏꯁꯤ ꯃꯈꯟ ꯃꯈꯟꯅꯤꯗ ꯍꯥꯏꯗꯤ ꯂꯩꯗꯅ ꯃꯇꯝ ꯂꯦꯟꯕꯒꯤ ꯍꯣꯠꯅꯕ ꯑꯃ ꯍꯥꯏꯗꯤ ꯀꯔꯝꯅ ꯂꯦꯟꯁꯤꯒꯦꯅ ꯈꯜꯂꯒ ꯍꯣꯠꯅꯕ ꯑꯃ ꯁꯦꯟ ꯇꯥꯟꯕꯒꯤ ꯍꯣꯠꯅꯕ ꯑꯃ ꯑꯗꯨꯅꯅꯤꯗ ꯇꯧꯔꯤꯁꯦ
ꯍꯧꯖꯤꯛ ꯁꯦꯡꯅ ꯀꯩ ꯀꯩ ꯃꯇꯥꯡꯗꯒꯤ ꯁꯦꯜ ꯇꯥꯜꯂꯤꯒꯦ ꯈꯔ ꯁꯤꯟ ꯇꯥꯟꯕ ꯂꯥꯝꯕꯤ ꯂꯩꯔꯗꯤ ꯈꯔ ꯍꯥꯏꯕꯤꯌꯣ
ꯍꯧꯖꯤꯛꯁꯦ ꯁꯦꯟ ꯇꯥꯟꯕꯩ ꯃꯇꯝꯁꯦ ꯍꯧꯖꯤꯛꯃꯛꯀꯤꯗꯤ ꯂꯩꯔꯣꯏ ꯍꯥꯏꯗꯤ ꯁꯥꯒꯠꯂꯛꯄ ꯁꯝꯃꯔ ꯃꯇꯝꯅꯤꯅ ꯁꯦꯟ ꯇꯥꯟꯕꯒꯤ ꯊꯕꯛ ꯍꯥꯏꯁꯦ
ꯂꯨꯏꯌꯦꯕ ꯍꯧꯖꯤꯛꯇꯤ ꯍꯥꯏꯗꯤ ꯗꯨꯀꯥꯟ ꯐꯝꯕ ꯑꯗꯨꯒꯝꯕꯅ ꯋꯥ ꯑꯃ ꯑꯣꯏꯒꯔꯣ ꯒꯥꯔꯤ ꯆꯠꯄ ꯑꯗꯨꯝꯅ ꯑꯩꯈꯣꯏ ꯃꯇꯝ ꯃꯇꯝꯒꯤ ꯆꯥꯅꯕ ꯊꯕꯛ ꯂꯥꯛꯏꯗꯅ ꯑꯗꯨꯝꯕꯒꯤ ꯑꯣꯏꯅꯗꯤ ꯍꯧꯖꯤꯛꯀꯥꯟ ꯃꯇꯝꯑꯁꯤ ꯊꯕꯛ ꯂꯩꯕ ꯃꯇꯝ ꯅꯠꯇꯦꯕ ꯃꯃꯥꯡꯗꯗꯤ ꯑꯩ ꯑꯗꯨꯝ ꯂꯧꯒꯤ ꯊꯕꯛ ꯑꯣꯏꯒꯦꯔꯥ ꯑꯗꯒꯤ ꯗꯒꯤ ꯑꯗꯨꯝ ꯆꯦꯛ ꯁꯥꯕꯒꯤ ꯑꯣꯏꯒꯦꯔꯥ ꯑꯗꯨꯝ ꯑꯔꯥꯛ ꯑꯂꯥꯛꯄ ꯂꯥꯛꯄꯗ ꯑꯗꯨꯝ ꯆꯠꯂꯝꯕꯅꯦꯕ ꯑꯗꯨꯝ ꯍꯧꯖꯤꯛꯇꯤ ꯑꯗꯨꯝ ꯍꯧꯖꯤꯛꯃꯛꯇꯤ ꯂꯦꯞꯄꯤ ꯍꯥꯏꯇꯥꯔꯦ
ꯍꯥ
ꯒꯥꯔꯤ ꯃꯈꯣꯟ ꯇꯥꯔꯤꯁꯦ
ꯑꯥ ꯑꯥ ꯑꯥ ꯑꯥ ꯑꯥ ꯑꯅꯛꯄꯗ ꯇ꯭ꯔꯦꯟ ꯇ꯭ꯔꯦꯟꯗꯕ ꯇ꯭ꯔꯦꯟ ꯗꯕ ꯑꯇꯦꯛꯄ ꯈꯔ ꯆꯦꯟꯕ ꯑꯗꯨꯒꯤꯗꯤ ꯃꯈꯣꯟ ꯌꯥꯝ ꯊꯣꯛꯏꯁꯦ
ꯑꯩꯒꯤꯗꯤ ꯍꯥ ꯅ ꯑꯇꯣꯞꯄ ꯃꯈꯣꯟ ꯌꯥꯝ ꯇꯥꯕꯔꯣꯑꯩꯁꯦ
ꯎꯝ ꯇꯥꯏꯌꯦ ꯆꯧꯀ꯭ꯔꯤꯒꯨꯝꯕ ꯀꯩꯒꯨꯝꯕ ꯈꯔ ꯂꯦꯡꯕ ꯃꯥꯜꯂꯦ
ꯍꯥ ꯀꯔꯤꯕꯨ
ꯍꯥꯥ
ꯅꯨꯃꯤꯗꯥꯡ ꯋꯥꯏꯔꯝꯁꯤ ꯉꯥꯏꯍꯥꯛ ꯀꯣꯏꯊꯣꯛꯎꯗꯣꯏꯔꯣ ꯌꯨꯝꯗ ꯑꯗꯨꯝ ꯂꯩꯗꯣꯏꯔꯣ
ꯅꯨꯡꯗꯥꯡ ꯋꯥꯏꯔꯝꯁꯦ ꯇꯜꯂꯗꯤ ꯀꯣꯏꯗ꯭ꯔꯦ ꯇꯟꯗ꯭ꯔꯗꯤ ꯀꯣꯏꯔꯦ ꯍꯥꯏꯗꯤ ꯑꯁꯤꯁꯨ ꯃꯇꯝ ꯂꯦꯟꯕꯩ ꯊꯕꯛꯅꯤꯗꯅ ꯃꯇꯝ ꯂꯦꯟꯕ ꯍꯥꯏꯁꯤ ꯀꯔꯤ ꯈꯪꯕꯤꯅꯣ ꯀꯃꯥꯏꯅ ꯍꯥꯏꯗꯣꯏꯅꯣ ꯎꯝ ꯇꯟꯕꯒꯤ ꯃꯇꯝ ꯂꯦꯜꯂꯤꯅꯦꯕ ꯃꯇꯝ ꯂꯦꯟꯕ ꯍꯥꯏ ꯊꯕꯛꯁꯦ ꯑꯃꯨꯛ ꯂꯦꯟꯗꯧꯕ ꯑꯃꯨꯛ ꯇꯟꯁꯤꯜꯂꯛꯑꯃꯦꯕ ꯇꯧꯔꯤꯁꯦ ꯃꯇꯝ ꯂꯦꯟꯕ ꯍꯥꯏꯕ ꯊꯕꯛꯁꯦ ꯑꯃꯨꯛ ꯇꯟꯗ ꯑꯃꯨꯛ ꯂꯦꯟꯗꯧ ꯇꯟꯁꯤꯟꯂꯛꯑꯕꯅꯦꯕ ꯇꯧꯔꯤꯁꯦ
ꯑꯩꯒꯤ ꯇꯥꯟꯁꯤꯟꯂꯛꯑꯕꯥ ꯑꯗꯨꯅ ꯑꯗꯨꯒꯤ ꯁꯨꯝ ꯍꯪꯒꯦꯅ
ꯑ ꯈꯪꯗꯦꯗ ꯁꯥꯕꯁꯤꯅ ꯍꯦꯟꯒꯠꯂꯛꯄꯅꯦ ꯑꯗꯒꯤ ꯒ꯭ꯌꯥꯟ ꯇꯥꯗꯦ ꯀꯩ ꯇꯧꯗꯣꯏꯅꯣꯁꯨ ꯒ꯭ꯌꯥꯟ ꯇꯥꯗꯦ ꯑꯐꯕ ꯍꯥꯏꯕ ꯊꯕꯛꯁꯦ ꯑꯃꯨꯛ ꯍꯩ ꯂꯩꯔꯝꯗ꯭ꯔꯦ
ꯄꯨꯡ ꯀꯌꯥꯃꯨꯛꯇ ꯇꯨꯝꯒꯦ
ꯑꯦ ꯇꯨꯝꯕꯗꯤ ꯊꯦꯡꯉꯦꯍꯦ ꯄꯨꯡ ꯑꯃ ꯑꯅꯤ
ꯄꯨꯡ ꯑꯃ ꯑꯅꯤ
ꯄꯨꯡ ꯑꯃ ꯑꯅꯤ ꯁ꯭ꯋꯥꯏꯗ ꯇꯨꯝꯃꯅꯤ
ꯀꯩ ꯀꯩꯀꯩ ꯇꯧꯔꯒ ꯂꯩꯒꯦ
ꯑꯦ ꯕꫭꯜ ꯌꯦꯡꯉꯒ ꯂꯩꯕꯅꯤꯗ ꯅꯨꯃꯤꯗꯥꯡ ꯆꯥꯛ ꯆꯥ ꯇꯣꯛꯑꯅꯤ ꯑꯗꯒꯤ ꯑꯗꯨꯝ ꯐꯣꯟꯖꯤꯅ ꯌꯦꯡꯉꯨꯅꯦ ꯌꯦꯡꯉꯨꯅꯦ ꯌꯦꯡꯉꯨꯅꯦ ꯆꯥꯔꯖꯁꯤ ꯂꯣꯏ ꯌꯦꯡꯗꯣꯏꯃꯦ
ꯎꯝ
ꯃꯇꯝ ꯂꯦꯟꯕ ꯅꯨꯡꯉꯥꯏꯒ꯭ꯔꯕ ꯐꯣꯟꯖꯤꯖꯨ ꯍꯧꯖꯤꯛꯁꯦ ꯃꯇꯝ ꯂꯦꯟꯕ ꯅꯨꯡꯉꯥꯏꯔꯕ ꯇꯧꯔꯤꯁꯦ
ꯀꯔꯤ
ꯅꯨꯃꯤꯗꯥꯡ ꯋꯥꯏꯔꯝ ꯀꯃꯥꯏ ꯂꯦꯟꯗꫭꯏꯅꯣ ꯈꯪꯗ꯭ꯔꯦ ꯍꯥꯏꯗꯤ ꯉꯍꯥꯛꯁꯨ ꯀꫭꯏꯊꫭꯛꯅꯤꯡꯕ ꯆꯠꯊꫭꯛꯅꯤꯡꯕ
ꯃꯥꯅꯤꯅꯦ ꯇꯧꯔꯤꯁꯦ ꯇꯧꯔꯤꯁꯦ
ꯊꯥꯁꯤꯅ ꯈꯔ ꯁꯥꯕ ꯑꯣꯏꯔꯗꯤ
ꯑꯗꯨꯝ ꯁꯥꯕꯁꯤꯅꯀꯣ ꯑꯈꯣꯏꯒꯤ ꯇꯟꯕ ꯍꯦꯟꯖꯤꯟꯕꯅꯦꯕ ꯀꯥꯖꯤꯗ ꯑꯗꯨꯝ ꯂꯩꯁꯤꯜꯂꯒ ꯀꯩ ꯍꯥꯏꯅꯤ ꯁꯥꯕ ꯍꯥꯏꯕ ꯁꯥꯕꯁꯤꯅ
ꯑ ꯅꫭꯡ ꯆꯤꯡꯒꯤ ꯑꫭꯏꯅꯗꯤ
ꯑꯗꯨ ꯈꯪꯗꯦ ꯍꯌꯦꯡꯗꯤ ꯍꯌꯦꯡꯗꯤ ꯌꯦꯡꯕ ꯌꯥꯏ ꯍꫭꯔꯦꯟ ꯑꯍꯤꯡ
ꯕꯣꯜꯗꯤ ꯍꯟꯗꯛ ꯃꯔꯛꯇꯤ ꯍꯥꯟꯅ ꯂꯤꯛ ꯂꯤꯛ ꯃꯅꯨꯡꯗ ꯌꯦꯡꯉꯝꯃꯤ ꯅꯣꯛꯑꯥꯎꯠꯇꯤ ꯌꯦꯡꯗ꯭ꯔꯦ ꯍꯌꯦꯡ ꯕꯣꯜ ꯇꯤꯝ ꯐꯖꯕꯗꯣ ꯑꫭꯏꯅ ꯌꯦꯡꯉꯒꯦ
ꯑꯗꯨꯅ
ꯎꯝ ꯕꯣꯜꯗꯤ ꯇꯤꯝ ꯐꯖꯕ ꯉꯥꯛꯇꯅꯤ ꯍꯟꯗꯛ ꯊꯣꯛꯏꯕ ꯃꯈꯩꯁꯤ ꯑꯅꯥꯟ ꯑꯅꯥꯟꯕ ꯇꯤꯝ ꯉꯥꯛꯇꯅꯤ
ꯑꯗꯨ ꯀꯔꯝꯕꯗ ꯂꯩꯒꯦ ꯑꯄꯥꯝꯕ ꯄ꯭ꯂꯦꯌꯔꯁꯨ ꯀꯅꯥ ꯑꯣꯏꯗꫭꯏꯅꫭ
ꯀꯔꯤꯕꯣ
ꯑꯄꯥꯝꯕ ꯄ꯭ꯂꯦꯌꯔꯖꯦ ꯀꯅꯥ ꯑꯣꯏꯒꯦꯕ
ꯑꯄꯥꯝꯕ ꯇꯤꯝꯂꯣ ꯍꯥꯏꯖꯦ
ꯑꯈꯣꯏꯗꯤ ꯀꯩꯅꯣ ꯔꫭꯅꯥꯏꯗꫭꯒꯤ ꯕꯤꯛ ꯐꯦꯟꯅꯤ ꯗꯥꯏ ꯍꯥꯔꯠ ꯐꯦꯟꯅꯤ ꯔꫭꯅꯥꯜꯗꫭ ꯍꯥꯏꯒ꯭ꯔꯗꯤ ꯂꫭꯏꯔꯦ
ꯑꯗꫭ ꯑ ꯕꫭꯜꯁꯦ ꯃꯊꯟꯗꯅ ꯁꯥꯟꯅꯔꯒꯕ ꯒꯦꯝ ꯅꯠꯇꯕꯅꯤꯅ ꯍꯨꯖꯤꯛꯁꯦ ꯄꫭꯔꯅꯤ ꯍꯥꯏꯒꯨꯝ ꯇꯧꯔꯤ ꯍꯌꯦꯡ
ꯑꯗꯨ ꯈꯪꯗꯦ ꯇꯝꯕ ꯉꯝꯗꯦ ꯇꯝꯕ ꯉꯝꯗꯦ ꯇꯝꯕ ꯉꯝꯗꯕꯅꯤ ꯉꯥꯏꯍꯥꯛ ꯊꯣꯛꯏꯁꯦ ꯖꯥꯔꯃꯅꯤꯁꯨ ꯂꯩꯍꯧꯔꯤꯗꯨꯅꯤ
ꯐꯕꯤꯔꯤꯕꯣ ꯐꯖꯅ ꯁꯥꯟꯅꯃꯤꯟꯅꯗ꯭ꯔꯗꯤ ꯃꯤ ꯑꯃꯈꯛꯇꯅ ꯐꯖꯅ ꯁꯥꯟꯅꯅꯕ ꯌꯥꯕ ꯃꯁꯥꯟꯅ ꯑꯣꯏꯗꯦꯕ ꯑꯗꯨꯅ ꯑꯩ
ꯑꯁ ꯈꯪꯗꯦꯗ ꯒ꯭ꯌꯥꯟ ꯇꯥꯗꯦꯗ ꯄꯨꯟꯁꯤꯁꯦ ꯁꯨꯃꯥꯏꯅ ꯁꯨꯝ ꯂꯣꯏꯁꯤꯜꯂꯒꯗ꯭ꯔꯥ ꯒ꯭ꯌꯥꯟ ꯇꯥꯗ꯭ꯔꯦ
ꯤꯂꯣꯡꯅꯨꯡ
ꯀꯔꯤꯕꯣ
ꯐꯤꯂꯝ ꯑꯅꯧ ꯀꯩ ꯀꯩ ꯂꯩꯒꯦ
ꯑꯁ ꯐꯤꯂꯝꯒ ꯌꯦꯡꯗꯕ ꯀꯨꯏꯔꯦꯗ ꯍꯟꯅ ꯌꯥꯝ ꯌꯦꯡꯉꯝꯃꯦ ꯑꯅꯧꯕꯁꯤ ꯌꯦꯡꯒꯤꯗꯕ ꯀꯨꯏꯔꯦ ꯂꯥꯛꯄꯁꯨ ꯀꯩꯀꯩ ꯂꯥꯛꯄꯅꯣꯁꯨ ꯈꯪꯗꯦ ꯇꯧꯔꯤꯁꯦ ꯌꯦꯡꯗꯧꯗꯨ
ꯐ ꯁꯤ ꯎ
ꯍꯥꯁ ꯇꯧꯔꯤꯁꯤ ꯒ꯭ꯌꯥꯟ ꯇꯥꯗ꯭ꯔꯦꯍꯦ
ꯋꯥꯅ ꯃ ꯃ ꯄꯥ ꯊ ꯐꯣ
ꯂꯥꯅ ꯐꯥꯅ ꯉꯝꯗ꯭ꯔꯕꯅꯦ ꯋꯥꯅꯦ ꯑꯩꯈꯣꯏꯒꯤ ꯑꯩꯈꯣꯏꯕꯨ ꯅꯨꯡꯉꯥꯏꯅꯕ ꯍꯣꯠꯅꯕꯗ ꯐꯣꯟꯁꯤꯁꯨ ꯒ꯭ꯌꯥꯟ ꯇꯥꯗ꯭ꯔꯥꯕꯅꯤ
ꯆ ꯑ ꯑꯆꯥ ꯑꯣꯏ
ꯇꯧꯔꯁꯤ ꯇꯨꯃꯤꯟꯅ ꯂꯩꯌꯦ ꯂꯩꯈꯤꯕꯗꯨꯗ ꯑꯩꯗꯤ ꯀꯩꯗꯧꯔꯕꯅꯣ
ꯍ
ꯀꯔꯤꯕꯣ
ꯑꯁꯨ ꯊ
ꯎꯝ
ꯍ ꯊ